ꯇꯥꯕ꯭ꯔꯣ ꯇꯥꯏ ꯀꯣ
ꯑꯥ ꯇꯥꯔꯦ ꯇꯥꯔꯦ
ꯀꯌꯥꯗ ꯆꯥꯛ ꯏꯪꯁꯥꯡ ꯊꯣꯡꯒꯅꯤ
ꯑꯥ ꯑꯩ ꯆꯥꯛ ꯏꯟꯁꯥꯡ ꯊꯣꯡꯉꯔꯣꯏ ꯉꯁꯤꯁꯦ ꯑꯩ ꯑꯉꯥꯡꯈꯣꯏ ꯇꯨꯏꯁ
ꯑꯣ ꯑꯩ ꯑꯩꯈꯣꯏꯗꯤ ꯎꯄꯥꯏ ꯂꯩꯇꯦ ꯅꯨꯡꯗꯥꯡꯗ ꯊꯣꯡꯒꯅꯤ ꯑꯌꯨꯛꯇ ꯊꯣꯡꯒꯅꯤ ꯃꯔꯛ ꯃꯔꯛꯇꯗꯤ ꯆꯥꯛ ꯏꯟꯁꯥꯡꯁꯨ ꯆꯥꯅꯤꯡꯗꯕ ꯄꯣꯛꯑꯦ ꯄꯣꯛꯑꯦꯗ ꯏꯊꯟꯗ ꯊꯣꯡꯕꯅꯤꯅꯀꯣ
ꯊꯣꯡꯃꯜꯂꯒ
ꯅꯨꯄꯥꯅꯁꯨ ꯃꯔꯛ ꯃꯔꯛꯇꯗꯤ ꯊꯣꯡꯕꯤꯒꯦ ꯑꯩꯈꯣꯏꯁꯦ ꯃꯤ ꯑꯍꯨꯝ ꯈꯠꯇ ꯂꯩꯌꯦ ꯑꯩꯒꯤ ꯅꯨꯄꯥꯒ ꯑꯩ ꯒ ꯎꯝ ꯑꯩꯒ ꯃꯥꯒꯤ ꯃꯄꯥꯒ ꯏꯄꯨꯗꯣ ꯑꯩꯈꯣꯏ ꯑꯍꯨꯝ ꯂꯩ ꯏꯅꯦꯗꯤ ꯂꯩꯈꯤꯗ꯭ꯔꯦ ꯏꯅꯦꯗꯤ ꯂꯩꯈꯤꯗꯕ ꯀꯨꯏꯔꯦ ꯑꯩ ꯂꯥꯛꯇ꯭ꯔꯤꯉꯩ ꯗꯒꯤ ꯂꯩꯇ꯭ꯔꯦ
ꯑꯗꯨꯏꯁꯨ ꯐꯩꯅꯀꯣ ꯅꯣꯏ ꯃꯤ ꯌꯥꯝꯗꯕꯗꯣ ꯑꯁ ꯑꯈꯣꯏꯒꯤ ꯃꯤ ꯌꯥꯝꯃꯦ
ꯑꯣ ꯀ꯭ꯌꯥ ꯃꯤ ꯀꯌꯥꯔ
ꯑꯈꯣꯏ ꯏꯃꯨꯡꯁꯦ ꯃꯤ ꯑꯌꯥꯝꯕ ꯃꯤ ꯇꯔꯥꯒꯨꯝꯕ ꯇꯔꯥꯅꯤ ꯆꯨꯝꯃꯤ
ꯑꯣ ꯑꯁ ꯑꯗꯨ ꯑꯣꯏꯔꯗꯤ ꯃꯔꯛ ꯃꯔꯛꯇꯗꯤ ꯋꯥꯔꯝꯒꯅꯤ
ꯑꯧ ꯋꯥꯏ ꯑꯈꯣꯏꯗꯤ ꯑꯗꯣ ꯃꯔꯝ ꯈꯔꯗꯤ ꯅꯨꯡꯉꯥꯏ ꯃꯤ ꯌꯥꯝꯕꯁꯨ
ꯍꯣꯏ ꯑꯗꯨꯃꯥꯏ ꯇꯧꯋꯦ ꯑꯩꯁꯨ ꯍꯥꯟꯅ ꯂꯨꯍꯣꯡꯗ꯭ꯔꯤꯉꯩꯗ ꯑꯩꯈꯣꯏ ꯑꯪꯀꯜ ꯈꯣꯏꯗ ꯂꯩꯌꯦꯕ ꯑꯗꯨ ꯃꯇꯝꯗꯗꯤ ꯑꯩꯈꯣꯏꯁꯨ ꯃꯤ ꯌꯥꯝꯃꯦ ꯗꯨꯅ ꯀꯔꯤ ꯍꯥꯏꯁꯤꯔ ꯌꯥꯝ ꯅꯨꯡꯉꯥꯏꯌꯦ ꯑꯗꯨꯒ ꯂꯨꯍꯣꯡꯕ ꯃꯇꯝꯗꯗꯤ ꯃꯤ ꯌꯥꯝꯗꯕꯅꯤꯅꯀꯣ ꯌꯥꯝ ꯕꯣꯔꯤꯡ ꯑꯣꯏꯕ ꯃꯇꯝꯁꯨ ꯌꯥꯎꯕꯅꯦ
ꯎꯝ ꯎꯝ ꯃꯤꯌꯥꯝꯗꯕꯗꯣ ꯑꯗꯨꯝ ꯇꯧꯅꯤ
ꯅꯪꯁꯨ ꯍꯧꯔꯦꯟ ꯂꯨꯍꯣꯡꯕ ꯃꯇꯝꯗ ꯃꯤ ꯃꯤ ꯌꯥꯝꯗꯕ ꯃꯤ ꯈꯣꯏꯗ ꯀꯩꯅꯣ ꯂꯨꯍꯣꯡꯔꯗꯤꯀꯣ ꯑꯥ ꯌꯥꯝ ꯕꯣꯔꯤꯡ ꯇꯧꯕꯅꯤ ꯑꯗꯨꯃꯥꯏ ꯇꯧꯕꯅꯦ ꯑꯩꯁꯨ ꯑꯗꯨꯃꯥꯏ ꯇꯧꯋꯦ
ꯎꯝ
ꯍꯣꯏ ꯑꯪꯀꯜ ꯍꯣꯏꯗꯤ ꯃꯤ ꯌꯥꯝꯕꯅꯤꯅꯀꯣ
ꯍꯣ ꯍꯣ ꯍꯣꯏ
ꯑꯗꯨꯃꯥꯏ ꯇꯧꯕꯅꯦ
ꯐꯩꯗ ꯃꯤ ꯌꯥꯝꯗꯕꯩꯁꯨ ꯑꯃꯔꯣꯝ ꯈꯜꯂꯗꯤ ꯊꯕꯛꯇ ꯁꯠ ꯁꯠ ꯂꯣꯏꯕ
ꯍꯣꯏ ꯍꯣꯏ ꯑꯗꯨꯅꯦ ꯑꯗꯣ ꯑꯥ ꯑꯩꯒꯤ ꯏꯆꯦ ꯏꯆꯦ ꯑꯃꯁꯨ ꯎꯝ ꯂꯩꯁꯥꯔꯤꯉꯩꯗꯗꯤ ꯃꯥꯁꯨ ꯀꯔꯤ ꯍꯥꯏꯁꯤꯔꯥ ꯃꯥꯗꯤ ꯐꯤꯒꯨꯝꯕ ꯑ ꯇꯨꯕ ꯍꯩꯌꯦꯕ ꯑꯗꯨꯅ ꯃꯥꯗꯤ ꯇꯦꯂꯔꯤꯡ ꯇꯧꯔꯒ ꯀꯔꯤ ꯍꯥꯏꯁꯤꯔꯥ ꯎꯝ ꯃꯊꯟꯇ ꯂꯩꯔꯒ ꯐꯖꯅ ꯅꯨꯡꯉꯥꯏꯅ ꯂꯩꯔꯝꯕꯅꯦꯕ ꯑꯗꯨ ꯃꯥ ꯂꯨꯍꯣꯡꯕ ꯃꯇꯨꯡꯗꯗꯤ ꯃꯈꯣꯏꯒꯤ ꯏꯃꯨꯡꯁꯨ ꯅꯣꯏꯒꯨꯝꯅ ꯃꯤ ꯌꯥꯝꯕ ꯑꯃ ꯑꯃꯒꯤ ꯏꯃꯨꯡꯗ ꯂꯨꯍꯣꯡꯔꯒ ꯀꯣ ꯆꯥꯛ ꯏꯟꯁꯥꯡ ꯐꯥꯎꯕ ꯃꯥꯗꯤ ꯆꯥꯛ ꯌꯦꯟꯁꯥꯡ ꯐꯥꯎ ꯊꯣꯡꯗꯕꯅꯦꯕ ꯃꯥꯒꯤ ꯃꯅꯥꯛꯇ ꯂꯩꯕꯁꯤꯡꯕꯨ ꯑꯗꯨꯝ ꯊꯣꯡꯍꯟꯕꯅꯦꯕꯣ ꯑꯗꯣ ꯂꯨꯍꯣꯡꯕ ꯃꯠ ꯇꯨꯡꯗꯗꯤ ꯑꯗꯨꯒ ꯃꯥꯒꯤ ꯅꯨꯄꯥꯗꯣ ꯈ꯭ꯋꯥꯏꯗꯒꯤ ꯑꯇꯣꯟꯕ ꯑꯣꯏꯔꯝꯕ ꯑꯗꯨꯒꯤ ꯃꯥꯗꯣ ꯎꯝ ꯎꯄꯥꯏ ꯂꯩꯇ꯭ꯔꯦ ꯍꯥꯏꯌꯦ ꯑꯗꯨꯝ ꯊꯕꯛ ꯇꯧꯒꯅꯤ ꯍꯧ ꯅꯨꯃꯤꯠ ꯈꯨꯗꯤꯡ ꯑꯁ ꯀꯔꯤ ꯍꯥꯏꯁꯤꯔꯥ ꯄ꯭ꯔꯣꯒ꯭ꯔꯥꯝ ꯑꯃ ꯂꯩꯕꯒꯨꯝꯅ ꯂꯩꯌꯦ ꯍꯥꯏꯅꯀꯣ ꯐꯣꯟ ꯇꯧꯔꯗꯤ ꯅꯣꯛꯅꯤꯡꯕꯅꯦ ꯄ꯭ꯔꯣꯒ꯭ꯔꯥꯝ ꯂꯩꯕꯒꯨꯝꯅ ꯎꯝ ꯍꯣꯏ ꯍꯣꯏ
ꯑꯔ ꯋꯥꯕꯅꯦ ꯑꯗꯨꯒꯨꯝꯕꯁꯨ ꯑꯁ ꯌꯥꯝꯃꯜꯂꯁꯨꯀꯣ ꯃꯤꯗꯣ
ꯒꯨꯝꯕ ꯊꯣꯡꯕꯁꯨ ꯎꯝ ꯀꯩꯅꯣ ꯆꯐꯨ ꯑꯆꯧ ꯑꯆꯧꯕꯗ ꯊꯣꯡꯉꯦ ꯍꯥꯏꯌꯦ ꯑꯗꯨꯒ ꯎꯝ ꯑꯗꯣ ꯍꯣꯏ ꯑꯗꯨꯒ ꯑ ꯊꯣꯡꯕ ꯂꯣꯏꯔꯒ ꯆꯥ ꯆꯥꯔꯗꯤꯀꯣ ꯑꯗꯨꯝ ꯑꯃꯨꯛꯀ ꯀꯣꯟꯒꯨꯝꯕ ꯐꯦꯡꯕꯗꯣ ꯃꯇꯝ ꯌꯥꯝ ꯂꯥꯎꯑꯦ ꯍꯥꯏꯌꯦ ꯑꯗꯨꯅ ꯑꯁ ꯅꯨꯃꯤꯠꯁꯨ ꯈꯪꯗꯅ ꯅꯨꯃꯤꯠꯇꯨ ꯆꯠꯄꯅꯦ ꯍꯥꯏꯅꯀꯣ ꯅꯨꯡꯁꯤꯖꯨ ꯅꯨꯡꯁꯤꯕꯅꯦ ꯃꯥꯗꯣ ꯌꯨꯝꯗ ꯂꯥꯛꯔꯗꯤ ꯑꯁ ꯅꯨꯡꯉꯥꯏꯅ ꯄꯣꯊꯥꯒꯦ ꯍꯥꯏꯅꯀꯣ
ꯍꯣ ꯍꯣꯏ
ꯃꯔꯛ ꯃꯔꯛ ꯑꯗꯨꯗꯤ ꯈꯠ ꯅꯨꯡꯁꯤꯁꯨ ꯅꯨꯡꯁꯤꯕꯅ ꯅꯍꯥꯟꯁꯨ ꯂꯥꯛꯔꯝꯃꯦ ꯑꯃꯨꯛ ꯆꯠꯈ꯭ꯔꯦ
ꯎꯝ ꯑꯗꯨ ꯑꯣꯏꯔꯁꯨ ꯃꯇꯦꯡ ꯄꯥꯡꯕꯤꯕꯗꯣ ꯌꯥꯝꯔꯗꯤꯀꯣ ꯅꯨꯡꯉꯥꯏꯕꯅꯦ ꯑꯗꯨꯁꯨ ꯀꯣ
ꯎꯝ ꯎꯄꯥꯏ ꯂꯩꯇꯦ ꯅꯨꯄꯤꯁꯤꯡꯗꯤ ꯌꯨꯝꯗ ꯅꯨꯡꯉꯥꯏꯅ ꯂꯩꯔꯁꯨ ꯑꯃꯨꯛ ꯂꯨꯍꯣꯡꯈ꯭ꯔꯗꯤ ꯑꯩꯈꯣꯏꯅ ꯇꯧꯅꯤꯡꯕ ꯇꯧꯕ ꯐꯪꯗꯕꯗꯣ
ꯎꯝ
ꯑꯩꯒꯤ ꯏꯃꯥ ꯏꯃꯥ ꯑꯥ ꯏꯃꯥꯇꯣꯟ ꯑꯃ ꯂꯩꯌꯦꯕ ꯑꯗꯨ ꯃꯥꯅ ꯍꯥꯏꯌꯦ ꯃꯆꯥꯅꯨꯄꯤꯁꯤꯡꯕꯨꯀꯣ ꯊꯕꯛ ꯁꯨ ꯁꯨꯍꯟ ꯁꯨ ꯁꯨꯨꯛꯁꯨ ꯁꯨꯍꯟꯗꯦ ꯕꯃꯥ ꯑꯗꯨꯅ ꯑꯩꯈꯣꯏꯅ ꯏꯃꯥꯇꯣꯟ ꯅꯪꯗꯤ ꯀꯔꯤ ꯀꯔꯤꯒꯤꯔꯥ ꯅꯆꯥꯅꯨꯄꯤꯁꯤꯡꯕꯨꯁꯨ ꯃꯔꯛ ꯃꯔꯛꯇ ꯊꯕꯛ ꯁꯨꯍꯜꯂꯣ ꯍꯥꯏꯔꯒꯀꯣ ꯑꯁ ꯅꯨꯡꯁꯤꯗ꯭ꯔꯥ ꯑ ꯂꯩꯁꯥꯕꯤꯁꯤꯡꯗꯤ ꯎꯝ ꯅꯨꯄꯤꯁꯤꯡꯗꯤ ꯌꯨꯝꯗ ꯂꯩꯕ ꯃꯇꯝꯗ ꯅꯨꯡꯉꯥꯏꯅ ꯊꯝꯒꯗꯕꯅꯦ ꯑ ꯂꯨꯍꯣꯡ ꯂꯨ ꯍꯣꯡꯔꯒ ꯆꯠꯈ꯭ꯔꯗꯤ ꯃꯣꯏ ꯇꯧꯅꯤꯡꯗ꯭ꯔꯁꯨ ꯍꯧꯒꯠꯅꯤꯡꯗ꯭ꯔꯁꯨ ꯍꯧꯒꯠꯄ ꯃꯇꯝ ꯂꯩ ꯒꯅꯤ ꯑꯗꯨꯒ ꯌꯥꯝꯅ ꯋꯥꯅ ꯂꯩꯒꯅꯤ ꯑꯗꯨꯅ ꯌꯨꯝꯗ ꯂꯩꯕ ꯃꯇꯝꯗꯗꯤ ꯅꯨꯡꯉꯥꯏꯅ ꯂꯩꯈꯤꯁꯅꯨ ꯍꯥꯏꯌꯦ ꯑꯗꯨꯅ ꯑꯃꯔꯣꯝꯗ ꯍꯣꯏ ꯆꯨꯝꯃꯦ ꯑꯗꯨꯅꯦ ꯑꯩꯁꯨ ꯑꯗꯨꯃꯥꯏꯅ ꯇꯧꯋꯦꯕ ꯎꯝ ꯂꯩ ꯁꯥ ꯑꯣꯏꯔꯤꯉꯩꯗ ꯌꯥꯍꯧ ꯊꯦꯡꯕꯗꯣ ꯌꯥꯍꯧ ꯊꯦꯡꯕꯗꯣ ꯍꯥꯏꯔꯅꯨ ꯑꯗꯣꯝ ꯌꯥꯍꯧ ꯊꯦꯡꯉꯦꯕ ꯑꯗꯣ ꯑ ꯂꯨꯍꯣꯡꯔꯒ ꯂꯥꯛꯄ ꯃꯇꯝꯗꯗꯤ ꯑꯗꯨꯒꯤ ꯍꯦꯕꯤꯠꯇꯣ ꯑꯁ ꯑ ꯆꯍꯤ ꯑꯃꯒꯨꯝꯕꯅꯦ ꯑꯩ ꯀꯔꯤ ꯆꯦꯟꯖ ꯇꯧꯅꯤꯡꯉꯥꯏ ꯇꯧꯕꯗꯣ ꯑꯗꯨꯃꯥꯏꯅ ꯇꯧꯔꯒ ꯑꯥ ꯆꯍꯤ ꯑꯃ ꯎꯝ ꯁꯨꯕ ꯃꯇꯝꯗꯗꯤ ꯍꯩ ꯅꯥꯕ ꯍꯧꯔꯦ ꯑꯗꯨꯝ ꯌꯥꯝ ꯑ ꯉꯟꯅ ꯍꯧꯒꯠꯄꯗꯣ ꯑꯗꯨꯅ ꯉꯟꯅ ꯍꯧꯒꯠꯄ ꯃꯇꯝ ꯃꯇꯝꯗ ꯑꯩꯅ ꯑ ꯀꯔꯤ ꯍꯥꯏꯁꯤꯔ ꯑꯩꯒꯤ ꯅꯨꯄꯥꯕꯨ ꯀꯣ ꯑꯗꯨꯃꯥꯏ ꯍꯥꯏꯌꯦ
ꯎꯝ
ꯑꯩꯗꯤ ꯏꯀꯥꯏꯕꯨ ꯏꯀꯥꯏꯍꯦ ꯅꯍꯥꯟ ꯑꯩꯅ ꯍꯥꯟꯅ ꯂꯥꯛꯄ ꯃꯇꯝꯗ ꯊꯦꯡꯅ ꯊꯦꯡꯅ ꯍꯧꯒꯠꯄꯗꯣ ꯅꯤꯡꯁꯤꯡꯂꯗꯤ ꯏꯀꯥꯏꯕꯨ ꯏꯀꯥꯏꯌꯦ ꯍꯥꯏꯅꯀꯣ ꯍꯥꯏꯕꯅꯦ ꯑ ꯑꯗꯨ ꯑꯣꯏꯔꯁꯨ ꯑꯁ ꯑꯩꯈꯣꯏ ꯍꯦꯕꯤꯇꯁꯦ ꯎꯝ ꯄꯥꯛꯅꯗꯤ ꯆꯦꯟꯖ ꯇꯧꯕ ꯉꯝꯗꯕꯅꯤ
ꯍꯣꯏ ꯍꯣꯏ ꯉꯝꯗꯕꯅꯦ ꯑꯃꯔꯛ ꯐꯣꯝ ꯇꯧꯕꯗꯣ ꯎꯝ ꯑꯁ ꯑꯩꯁꯨ ꯊꯦꯡꯉꯦ ꯍꯧꯒꯠꯄꯗꯤ ꯅꯆꯥ ꯅꯨꯄꯥꯗꯤ ꯆꯍꯤ ꯀꯌꯥ ꯁꯨ
ꯑꯗꯨ ꯑꯩꯈꯣꯏꯗꯤ ꯀꯔꯤ ꯍꯥꯏꯁꯤꯔꯥ ꯑꯃꯔꯣꯝꯗ ꯑꯦꯈꯣꯏꯒꯤ ꯏꯅꯦ ꯂꯩꯇꯕꯅꯤꯅꯀꯣ
ꯎꯝ
ꯏꯅꯦꯁꯤꯡꯗꯤ ꯀꯔꯤ ꯍꯥꯏꯖꯤꯔ ꯁꯤꯡꯗꯤ ꯎꯝ ꯑꯗꯨꯝ ꯉꯟ ꯉꯟꯅ ꯍꯧꯒꯠꯄꯗꯣ ꯑꯗꯨꯃꯥꯏꯅ ꯇꯧꯗꯕꯅꯤꯅ ꯑꯩꯗꯤ ꯑꯗꯨꯝ ꯅꯨꯡꯉꯥꯏꯅ ꯂꯩꯌꯦ ꯑꯩ ꯑꯗꯨꯝ ꯍꯦꯛ ꯀꯔꯤ ꯍꯥꯏꯁꯤꯔꯥ ꯂꯨꯍꯣꯡꯕ ꯂꯥꯛꯄꯒ ꯀꯣ ꯒꯣꯔ ꯑ ꯌꯨꯝ ꯕꯔꯥꯗ ꯂꯩꯕꯒꯨꯝꯅꯀꯣ ꯑꯗꯨꯝ ꯑꯩꯒꯤ ꯑꯅꯤꯡꯕ ꯇꯧꯔꯒ ꯑꯗꯨꯝ ꯂꯩꯕꯅꯦ ꯑꯗꯨꯅ ꯑꯃꯔꯣꯝꯗꯗꯤ
ꯑꯣ ꯐꯩ ꯐꯩ ꯑꯍꯣꯏ ꯅꯨꯄꯤꯍꯣꯏꯗꯤ ꯋꯥꯁꯨ ꯑꯗꯨꯝ ꯉꯥꯡꯒꯟꯕꯅꯦꯕ ꯊꯦꯡꯉꯦꯒꯨꯝꯕꯗꯣ ꯅꯨꯄꯥꯈꯣꯏꯗꯤ ꯄꯥꯛ ꯍꯥꯏꯗꯦꯗꯅ
ꯎꯝ ꯑꯩꯒꯤ ꯏꯄꯨꯗꯤ ꯌꯥꯝ ꯐꯌꯦ ꯃꯤ ꯋꯥꯁꯨ ꯉꯥꯡꯒꯟꯗꯕ ꯑꯗꯨꯒ ꯀ꯭ꯔꯤ ꯍꯥꯏꯁꯤꯔꯥ ꯊꯦꯡꯅ ꯊꯦꯡꯅ ꯊꯣꯡꯔꯁꯨ ꯊꯦꯡꯅ ꯆꯥꯁꯤ ꯍꯥꯏꯔꯁꯨ ꯌꯥꯕ ꯉꯟꯅ ꯆꯥꯁꯤ ꯍꯥꯏꯕꯁꯨ ꯌꯥꯕꯀꯣ ꯂꯣꯏꯅꯃꯛ ꯌꯥꯏꯌꯦ ꯃꯥꯗꯤ
ꯌꯥꯝ ꯅꯪꯁꯦ ꯌꯥꯝ ꯂꯛꯀꯤ ꯑꯣꯏꯃꯂꯦꯗ
ꯑꯗꯨꯒ ꯎꯝ ꯍꯣ ꯁꯣꯔꯗꯣ ꯑꯩꯕꯨ ꯌꯥꯝ ꯀꯔꯤ ꯍꯥꯏꯁꯤꯔ ꯕ꯭ꯂꯦꯁꯤꯡ ꯄꯤꯌꯦ ꯑꯗꯨꯒꯤꯅꯦ ꯑꯃꯔꯣꯝꯗ ꯍꯥꯏꯔꯗꯤꯀꯣ ꯑꯗꯨꯒ ꯎꯝ ꯎꯝ ꯌꯥꯝ ꯐꯔꯦ ꯅꯨꯄꯥꯁꯨ ꯑꯩꯒꯤ ꯏꯄꯨꯁꯨ ꯑꯗꯨꯝ ꯐꯩꯗ
ꯎꯝ ꯗꯨꯅꯦ
ꯀꯔꯤ ꯀꯔꯤ ꯃꯊꯦꯜ ꯊꯣꯡ ꯊꯣꯡꯉꯦ ꯍꯧꯖꯤꯛ ꯀꯥꯟꯗꯤ ꯅꯣꯏꯗꯤ ꯂꯧ ꯁꯨꯗꯕꯅꯤꯅ ꯀ꯭ꯔꯤ ꯍꯥꯏꯁꯤꯔꯥ ꯑ ꯗꯨꯀꯥꯟꯒꯤ ꯑꯣꯏꯅ ꯆꯥꯔꯝꯒꯅꯤꯀꯣ
ꯑꯈꯣꯏꯗꯣ ꯏꯃꯥꯈꯣꯏ ꯏꯪꯈꯣꯜꯒꯨꯝꯕ ꯇꯧꯋꯦꯗ ꯍꯋꯥꯏꯒꯨꯝꯕ ꯁꯧꯒ꯭ꯔꯤꯒꯨꯝꯕ ꯀꯔꯤ ꯑꯁ ꯁꯦꯕꯣꯠ ꯈꯣꯡꯇ꯭ꯔꯨꯝ ꯑꯗꯨꯒꯨꯝꯕ ꯑꯗꯨꯝ ꯊꯥꯝꯅꯦ
ꯑꯣ ꯑꯗꯨꯗꯤ ꯅꯨꯡꯉꯥꯏ
ꯎꯝ ꯏꯪꯈꯣꯜ ꯇꯧꯝꯅꯦ ꯑꯩꯈꯣꯏꯁꯨ ꯑꯗꯨꯝ ꯏꯪꯈꯣꯜꯒꯤ ꯆꯥꯏ ꯑꯌꯥꯝꯕꯅ ꯏꯟꯁꯥꯡ ꯅꯥ ꯄꯤ ꯒꯨꯝꯕꯅꯤꯀꯣ ꯃꯔꯣꯏꯒꯨꯝꯕ ꯑꯗꯨꯒꯨꯝꯕꯒ ꯂꯩꯕꯅꯦ
ꯑꯣ ꯑꯗꯨꯗꯤ ꯌꯥꯝ ꯅꯨꯡꯉꯥꯏꯗ
ꯅꯣꯏꯗꯤ ꯏꯪꯈꯣꯜ ꯇꯧꯗ꯭ꯔꯣ
ꯑꯩꯈꯣꯏꯁꯦ ꯏꯪꯈꯣꯜ ꯇꯧꯅꯤꯡꯉꯥꯏ ꯃꯐꯝ ꯂꯩꯇꯦ ꯐꯤꯜꯗ ꯂꯩꯔꯁꯨ ꯌꯨꯝꯁꯦ ꯀꯔꯤ ꯍꯥꯏꯁꯤꯔꯥ ꯅꯦꯛꯁ ꯅꯦꯛꯁ ꯅꯦ ꯑꯗꯨꯝ ꯆꯠꯈꯤꯕꯒꯤꯀꯣ ꯍꯤꯡꯒꯣꯜ ꯍꯣꯏ ꯑꯗꯨꯃꯥꯏꯅ ꯇꯧꯋꯦ ꯑꯗꯨꯅ ꯍꯤꯡꯒꯣꯜ ꯁꯦꯝꯅꯤꯡꯉꯥꯏꯐꯥꯎ ꯂꯩꯇꯦ ꯇꯦꯔꯦꯁꯇ ꯈꯔ ꯁꯥꯏꯌꯦ ꯑꯗꯨꯒ ꯌꯣ ꯌꯨꯝꯒꯤ ꯕꯔꯦꯟꯗꯥꯗꯁꯨ ꯑꯗꯨꯝ ꯊꯥꯕꯗꯣ ꯍꯧꯖꯤꯛꯀꯥꯟꯗꯤ ꯃꯔꯣꯛꯒ ꯀꯔꯤ ꯎꯝ ꯈꯥꯃꯦꯟ ꯑꯈꯥꯕꯗꯣ ꯐꯖꯅ ꯊꯣꯔꯛꯑꯦ ꯑꯗꯨꯒ ꯏꯁꯄ꯭ꯔꯤꯡ ꯑꯣꯅꯤꯌꯟꯒꯨꯝꯕꯗꯣ
ꯎꯝ
ꯁꯧꯒ꯭ꯔꯤꯒꯨꯝꯕ ꯑꯗꯨꯗꯤ ꯑꯗꯨꯝ ꯊꯥꯏꯌꯦ ꯌꯨꯝꯗ
ꯎꯝ ꯌꯥꯝ ꯐꯩꯌꯦ ꯑꯗꯨꯗꯤ ꯑꯩꯈꯣꯏꯅ ꯊꯥꯕꯅ ꯍꯥꯎꯕꯒꯨꯝ ꯇꯧꯕꯅꯦ ꯆꯥꯡꯅꯥꯏꯅ
ꯍꯣꯏ ꯑꯗꯨꯅꯦ ꯑꯩꯈꯣꯏꯗꯤ ꯑꯗꯨꯝ ꯎꯝ ꯀꯔꯤꯍꯥꯏꯁꯤꯔ ꯑꯉꯥꯡꯁꯨ ꯂꯩꯕꯅꯤꯅ ꯊꯕꯛ ꯁꯨꯅꯤꯡꯉꯥꯏꯁꯨ ꯊꯕꯛꯁꯨ ꯁꯨꯗꯦꯗ ꯑꯗꯨꯒꯤꯀꯣ ꯂꯧꯒꯨꯝꯕꯗꯤ ꯑ ꯇꯝꯄꯥꯛ ꯂꯧꯗꯤ ꯑꯗꯨꯝ ꯌꯨꯝ ꯃꯅꯥꯛꯇ ꯂꯩꯕꯅꯤꯅ ꯑꯗꯨꯝ ꯎꯝ ꯃꯤꯕꯨꯁꯨ ꯍꯜꯂꯛꯁꯨ ꯑꯩꯁꯨ ꯑꯗꯨꯝ ꯆꯠꯂꯦꯕ ꯑꯗꯣ ꯁꯨꯕꯒꯨꯝ ꯁꯨꯗꯕꯒꯨꯝ ꯑꯗꯨꯝ ꯂꯩꯌꯦ ꯑꯗꯨ ꯑꯣꯏꯔꯁꯨ ꯑ ꯑꯩꯒꯤ ꯅꯨꯄꯥꯒꯤ ꯃꯆꯦꯈꯣꯏꯗꯣ ꯃꯣꯏꯗꯤ ꯑ ꯏꯟꯁꯥꯡꯒꯤ ꯂꯧ ꯇꯧꯋꯦꯕ ꯆꯤꯡꯒꯤ ꯂꯧꯗꯣ ꯑꯦꯟꯁꯥꯡ ꯅꯥꯄꯤ ꯊꯥꯕꯒꯤꯀꯣ ꯑꯗꯨꯝ ꯋꯥꯠ ꯋꯥꯠꯇꯅ ꯐꯪꯉꯦ ꯃꯔꯛ ꯃꯔꯛꯇ ꯂꯩꯕꯤꯒꯅꯤ ꯃꯔꯛ ꯃꯔꯛꯇ ꯑꯗꯨꯝ ꯐ꯭ꯔꯤꯗ ꯄꯤꯌꯦ ꯑꯗꯨꯃꯥꯏꯅ ꯇꯧꯕꯒꯤ
ꯑꯣ ꯑꯣ ꯐꯩꯌꯦ ꯐꯩꯌꯦ ꯅꯨꯡꯉꯥꯏꯌꯦꯗ ꯅꯣꯏꯑꯅꯤ ꯅꯣꯏꯁꯦ ꯑꯥ ꯑꯗꯨꯗꯤ ꯍꯤꯜꯒ ꯄ꯭ꯂꯦꯟꯒ ꯃꯤꯛꯁ ꯑꯣꯏꯔꯝꯅꯤꯀꯣ ꯅꯣꯏ ꯂꯩꯕꯁꯦ
ꯑꯩꯈꯣꯏꯁꯦ ꯎꯝ ꯍꯣꯏ ꯑꯗꯨꯃꯥꯏꯅ ꯇꯧꯈ꯭ꯔꯦ ꯑꯗꯨꯃꯥꯏꯅ ꯇꯧꯋꯦ ꯍꯥꯏꯕ ꯇꯥꯔꯦ ꯍꯥꯏꯋꯦꯒꯤ ꯃꯅꯥꯛꯇ ꯂꯩꯕꯅꯦ ꯑꯩꯈꯣꯏꯗꯣ
ꯍꯣꯏ ꯍꯣꯏ ꯇꯝꯄꯥꯛ ꯂꯧꯁꯨ ꯇꯧꯕꯅꯤꯅꯀꯣ ꯅꯣꯏꯗꯣ
ꯎꯝ ꯍꯣꯏ ꯍꯣꯏ ꯑꯗꯨꯅꯦ
ꯎꯝ ꯅꯨꯡꯉꯥꯏꯕꯅꯦꯕ ꯑꯗꯨꯝ ꯃꯤꯛꯁ ꯂꯩꯕꯁꯨ
ꯂꯧ ꯃꯅꯥꯛꯇ ꯂꯩꯕꯁꯦ ꯑꯩꯈꯣꯏꯅ ꯊꯥꯅꯤꯡꯕ ꯃꯇꯝꯗ ꯊꯥ ꯍꯧꯖꯤꯛꯇꯤ ꯎꯝ ꯑ ꯐꯧ ꯊꯥꯏꯌꯦ ꯐꯧ ꯊꯥꯏꯌꯦꯀꯣ
ꯎꯝ
ꯎꯝ ꯈꯔ ꯑꯗꯣꯝ ꯐꯥꯎ ꯊꯥꯕ ꯂꯣꯏꯔꯗꯤ ꯑꯃꯨꯛ ꯑꯂꯨꯒꯨꯝꯕ ꯊꯥꯕ ꯑꯃꯨꯛ ꯍꯧꯒꯅꯤ
ꯑꯣ ꯑꯣ ꯑꯣ ꯍꯣꯏ ꯂꯧꯗ ꯇꯧꯕꯗꯣ
ꯄꯨꯏꯄꯨꯏꯀꯥꯏꯊꯣ ꯑꯗꯣ ꯐꯧ ꯊꯥꯕ ꯂꯣꯏꯔꯗꯤ ꯀꯩꯅꯣ ꯇꯧꯅꯦ ꯑꯂꯨꯒꯨꯝꯕ ꯀꯔꯤ ꯀꯔꯤ ꯊꯥꯕ ꯌꯥꯕꯀꯣ ꯑꯃꯨꯛ ꯊꯥꯕ ꯍꯧꯋꯦ ꯑꯗꯨꯅ ꯀꯔꯤ ꯍꯥꯏꯁꯤꯔꯥ ꯐ꯭ꯔꯤꯗ ꯊꯝꯅꯤꯡꯉꯥꯏ ꯂꯩꯇꯦ
ꯑꯣ ꯌꯣꯟꯕ꯭ꯔꯣ ꯅꯣꯏ ꯑꯂꯨ ꯊꯥꯕꯒꯨꯝꯕꯗꯤ
ꯍꯣꯏ ꯌꯣꯟꯅꯥꯏꯌꯦ ꯍꯣꯏ ꯑꯗꯨ ꯑꯣꯏꯔꯁꯨ ꯑꯩꯈꯣꯏꯗꯤ ꯑꯁ ꯌꯣꯟꯅꯤꯡꯉꯥꯏꯗꯤ ꯊꯕꯛ ꯁꯨꯕ ꯉꯝꯗꯦꯗ
ꯈꯔ ꯈꯔꯒꯗꯤ ꯇꯧꯋꯦ
ꯍꯣꯏ ꯅꯍꯥꯟꯗꯣ ꯏꯃꯥꯟꯅꯕꯤꯅꯀꯣ ꯑꯁ ꯅꯪꯁꯨ ꯅꯪꯁꯨ ꯑꯥ ꯑꯩꯗꯤ ꯂꯨꯍꯣꯡꯗ꯭ꯔꯤꯉꯩꯗꯗꯤ ꯑꯗꯨꯒꯨꯝꯕ ꯊꯕꯛꯇꯤ ꯁꯨꯗꯦ ꯑꯥ ꯅꯪ ꯍꯥꯏꯕꯒꯨꯝꯅ ꯂꯧꯒꯨꯝꯕꯗꯤ ꯆꯥꯠꯇꯦꯕꯀꯣ ꯑꯗꯨꯅ ꯑꯩꯁꯦ ꯑꯁꯤꯒꯨꯝꯕꯁꯦ ꯍꯩꯇꯦꯕ ꯑꯗꯨ ꯑꯣꯏꯔꯁꯨ ꯑꯗꯨꯝ ꯂꯨꯍꯣꯡꯈ꯭ꯔꯈ꯭ꯔꯕ ꯃꯇꯨꯡꯗ ꯑꯩꯒꯤ ꯏꯃꯥ ꯏꯄꯥꯅ ꯍꯥꯏꯌꯦꯕ ꯃꯤꯅ ꯅꯪꯁꯨ ꯍꯩ ꯍꯩꯅꯤꯡꯉꯥꯏ ꯍꯣꯠ ꯍꯣꯠꯅꯒꯗꯕꯅꯦ ꯑꯗꯨꯃꯥꯏꯅ ꯇꯝꯕꯤꯌꯦꯕꯀꯣ ꯑꯗꯣ ꯑꯩꯁꯨ ꯍꯩꯅꯤꯡꯉꯥꯏ ꯑꯗꯨꯝ ꯇꯝꯃꯦꯕ ꯑꯗꯣ ꯏꯃꯥꯅꯕꯤꯅ ꯑꯥꯂꯨ ꯊꯥꯁꯤ ꯍꯥꯏꯅꯀꯣ ꯑꯥꯂꯨꯗꯣ ꯕꯣꯔꯥ ꯇꯪꯈꯥꯏ ꯄꯨꯔꯛꯄ ꯄꯨꯔꯛꯄꯗꯣ ꯎꯝ ꯊꯥꯕꯤꯔꯒ ꯕꯣꯔꯥ ꯑꯅꯤꯒꯨꯝꯕ ꯐꯪꯉꯦ ꯑꯃꯨꯛ
ꯑꯣ ꯍꯣꯏ ꯑꯥꯂꯨꯗꯤ ꯌꯥꯝ ꯐꯪꯕꯅꯦ ꯑꯗꯨꯝ ꯐꯖꯥꯟꯇꯧꯔꯗꯤ
ꯑꯗꯨꯒ ꯍꯥꯔꯁꯨ ꯍꯥꯞꯇꯦꯀꯣ ꯑꯩꯈꯣꯏꯗꯤ
ꯑꯥ
ꯍꯥꯔ ꯍꯥꯔꯀꯔꯤꯁꯨ ꯍꯥꯞꯇꯕꯅꯦ ꯑꯗꯨꯕꯨ ꯆꯍꯤꯗꯣ ꯌꯥꯝ ꯉꯔꯥꯡ ꯅꯍꯥꯟ ꯗꯤꯁ ꯏꯌꯥꯔꯒꯤ ꯎꯝ ꯀꯨꯝꯁꯤꯒꯤ ꯑꯥꯂꯨꯗꯤ ꯐꯠꯇꯦ ꯅꯣꯡ ꯇꯥꯗꯕꯒꯤꯀꯣ
ꯕꯣꯔꯥ ꯀꯌꯥ ꯐꯪꯕ꯭ꯔ ꯑꯗꯨꯗꯤ
ꯗꯤꯁ ꯏꯌꯥꯔꯗꯤ ꯑꯩꯈꯣꯏ ꯇꯧꯗ꯭ꯔꯦ ꯑꯩ ꯑꯉꯥꯡ ꯄꯣꯛꯄ ꯆꯥꯠꯄꯀꯣ ꯖꯅꯋꯥꯔꯤꯗ ꯑꯉꯥꯡ ꯄꯣꯛꯑꯦꯕ ꯑꯗꯨꯅ ꯏꯝꯐꯥꯜꯗ ꯎꯝ ꯀꯩꯅꯣ ꯊꯥ ꯑꯅꯤ ꯑꯍꯨꯝ ꯂꯩꯈ꯭ꯔꯕ ꯑꯗꯨꯅ ꯀꯨꯝꯁꯤꯗꯤ ꯊꯕꯛ ꯁꯨ ꯀꯨꯝꯁꯤꯗꯤ ꯈꯔ ꯄꯣꯊꯥꯈ꯭ꯔꯒ ꯂꯩꯅꯤ
ꯑꯗꯨꯅꯦ ꯑꯉꯥꯡꯁꯨ ꯂꯩꯕꯅꯤꯅꯀꯣ
ꯍꯣꯏ ꯑꯗꯨꯅꯦ
ꯅꯦꯛꯁ ꯏꯌꯥꯔ
ꯎꯝ ꯍꯣꯏ ꯑꯉꯥꯡ ꯈꯔ ꯆꯥꯎꯕ ꯃꯇꯝꯗꯅ ꯁꯨꯔꯦꯅꯦ
ꯑꯗꯣ ꯑꯉꯥꯡ ꯂꯧꯕꯤꯅꯤꯡꯉꯥꯏꯒꯨꯝꯕꯗꯤ ꯃꯤ ꯂꯩꯕ꯭ꯔꯣ ꯅꯠꯇ꯭ꯔꯥ
ꯍꯧꯔꯅꯤ
ꯑꯣ ꯑꯉꯥꯡ ꯂꯧꯕꯤꯅꯕꯗꯤ ꯂꯩꯕ꯭ꯔꯥ ꯑꯗꯨꯝ ꯂꯩꯕꯗꯣ
ꯍꯣꯏ ꯃꯥꯒꯤ ꯎꯝ ꯍꯣꯏ ꯀꯩꯅꯣ ꯌꯨꯝ ꯃꯅꯥꯛꯇ ꯎꯝ ꯑꯩ ꯑꯩꯒꯤ ꯅꯨꯄꯥꯒꯤ ꯗꯥꯗꯥꯒꯤ ꯃꯆꯥꯅꯨꯄꯤ ꯑꯃ ꯂꯩꯌꯦ ꯍꯧꯖꯤꯛ ꯃꯥꯅ ꯂꯧꯈꯤꯌꯦ ꯑꯗꯨꯅ ꯃꯇꯝ ꯁꯪꯕꯅꯤ ꯅꯠꯇ꯭ꯔꯗꯤ ꯃꯇꯝ ꯂꯩꯇꯦ